ꯎ ꯄ
ꯇꯥꯕ꯭ꯔꯣ
ꯑꯣ ꯇꯥꯏꯌꯦ ꯚꯥꯏ ꯚꯥꯏ ꯇꯥꯗ꯭ꯔꯣ
ꯑꯣ ꯇꯥꯔꯦ ꯇꯥꯔꯦ
ꯑꯣ ꯀꯩꯗꯧꯔꯃꯤꯅꯣ
ꯑꯩ ꯇꯨꯝꯃꯝꯕꯅꯦ ꯈꯔ ꯂꯥꯎꯅꯥ ꯍꯥꯏꯌꯣ
ꯑꯣ ꯅꯣꯡꯒ ꯇꯥꯕꯁꯤꯗ ꯍꯧꯅ ꯍꯥꯏꯗꯔꯗꯤ ꯇꯥꯗꯕꯥ ꯃꯥ
ꯑꯦ ꯅꯣꯡ ꯇꯥꯕꯔꯣ꯫ ꯍꯧꯖꯤꯛꯕꯣ
ꯍꯣꯏ ꯅꯣꯡ ꯇꯥꯏꯌꯦ
ꯑꯦ ꯑꯩꯗꯤ ꯇꯨꯝꯃꯤ ꯑꯩ ꯇꯨꯝꯃꯤꯀꯥꯟꯗ ꯅꯨꯡꯁꯥ ꯁꯥꯏꯔꯤꯁꯤꯅ ꯑꯩꯅ ꯂꯩꯔꯤꯁꯤ ꯐꯦꯟꯒꯥ ꯊꯥꯔꯒꯥ
ꯑꯁ ꯇꯨꯝꯕꯗꯨꯗ ꯈꯪꯗ꯭ꯔꯤ ꯑꯣꯏꯔꯝꯅꯤ ꯇꯧꯔꯤꯁꯦ
ꯕꯥꯏꯕꯨ ꯀꯩꯗꯧꯔ꯭ꯃꯤꯅꯣ
ꯑꯁ ꯑꯩ ꯂꯩ ꯈꯔ ꯁ ꯑꯗꯨꯨꯝ ꯊꯥꯖꯤꯜꯂꯝꯕꯅꯦ ꯑꯗꯩ ꯅꯣꯡ ꯇꯥꯖꯤꯜꯂꯛꯇꯅ ꯀꯥꯈꯠꯂꯦ ꯃꯊꯛꯇ
ꯑꯣ ꯅꯦꯛ ꯈꯛꯇ ꯊꯥꯔꯣ ꯀꯩꯀꯩ ꯑꯇꯣꯞꯄꯗꯤ ꯊꯥꯗ꯭ꯔꯣ
ꯑꯁ ꯈꯟꯗꯦ ꯂꯩꯔ ꯅꯥꯄꯤꯔ ꯒ꯭ꯌꯥꯍꯟ ꯈꯛ ꯇꯥꯗꯗ ꯑꯗꯨꯝ ꯊꯥꯖꯤꯜꯂꯤꯕ ꯍꯥꯏꯗꯨ ꯅꯦ ꯒꯝꯂꯥ ꯑꯍꯥꯡꯕ ꯂꯩꯌꯦꯗ ꯑꯗꯨ ꯕꯥꯥꯏꯕꯨ ꯀꯩ ꯑꯦꯟꯁꯥꯡ ꯆꯥꯔ꯭
ꯉꯁꯤꯗꯤ ꯏꯔꯣꯟꯝꯕ ꯆꯥꯔꯦ ꯚꯥꯏꯗꯤ
ꯑꯩꯈꯣꯏ ꯀ ꯁꯦꯕꯣꯠ ꯊꯣꯡꯕ ꯑꯣꯏꯔꯃ ꯁꯦꯕꯣꯠ ꯊꯣꯡꯉꯦ
ꯑꯩꯈꯣꯏꯅ ꯁꯦꯕꯣꯠ ꯏꯔꯣꯝꯕꯅꯤ
ꯑꯣ ꯑꯁ ꯑꯊꯣꯡꯕ ꯑꯃꯒ ꯏꯔꯣꯟꯕ ꯑꯃꯒ
ꯃꯟꯅꯔꯦ
ꯑꯁ ꯍꯥꯏꯗꯤ ꯕꯥꯏ ꯀꯣꯏꯕ ꯑꯃ ꯆꯠꯇ꯭ꯔꯦ
ꯚꯥꯏ ꯑꯩꯗꯤ ꯍꯌꯦꯡ ꯀꯣꯏ ꯆꯠꯂꯨꯅꯤ
ꯀꯅꯥ ꯀꯅꯥ ꯆꯠꯇꯣꯏꯕ
ꯍꯣꯏ ꯍꯥꯏꯗꯣꯛꯄ ꯌꯥꯗꯕꯒ
ꯑꯣ ꯑꯣ
ꯑꯣꯏꯊꯣꯛꯊꯧ
ꯍꯥ
ꯀꯣꯏꯊꯣꯛꯀꯗꯝꯕꯅꯤ ꯑꯩꯗꯤ ꯈꯪꯗꯦꯅ ꯄꯨꯈ꯭ꯔꯤ ꯑꯃ ꯂꯩꯔꯤ ꯍꯥꯏꯁꯦ ꯄꯨꯈ꯭ꯔꯤꯗ ꯈꯣꯏ ꯊꯥꯔꯒ ꯉꯥ ꯈꯔ ꯈꯔ ꯐꯔꯤꯕꯥ ꯍꯥꯢꯗꯨꯅꯦ
ꯑꯁ ꯑꯗ꯭ꯔꯍꯤ ꯅꯨꯡꯉꯥꯏꯔꯤꯅꯦ ꯑꯗꯨꯝꯕꯗꯣ ꯂꯩꯇꯕꯩꯕ ꯇꯧ ꯈꯗ ꯄꯨꯡ ꯇꯨꯝꯗ ꯇꯨꯝꯃꯦ ꯑꯩꯈꯣꯏꯗꯤ
ꯑꯁ ꯑꯩ ꯑꯩꯁꯨ ꯇꯨꯝꯃꯤꯅꯦ ꯅꯍꯥꯟꯋꯥꯏ ꯇꯨꯝꯕꯗ ꯇꯨꯝꯕꯗ ꯒꯝꯂꯥ ꯑꯍꯥ ꯎꯏꯌꯦꯅ ꯀꯣꯛ ꯊꯥꯖꯤꯟꯕ ꯇꯨꯝꯃꯤ ꯅꯨꯡꯊꯤꯟ ꯍꯣꯏ ꯃꯔꯛ ꯃꯔꯛꯇꯕꯨꯗꯤ ꯇꯨꯝꯃꯤ ꯍꯣꯏ ꯑꯩ ꯑꯁ ꯅꯨꯡꯗꯥꯡ ꯋꯥꯏꯔꯝꯗ ꯋꯥꯛꯀꯤꯡ ꯆꯦꯜꯂꯤꯅꯤꯅ ꯏꯅꯥꯎꯅꯨꯄꯤꯁꯤꯡꯒ ꯄꯨꯡ ꯑꯍꯨꯝ ꯃꯈꯥꯏ ꯍꯦꯛ ꯇꯥꯔꯛꯄꯗꯩ ꯋꯥꯛꯀꯤꯡ ꯆꯦꯜꯂꯤꯅꯦꯅ ꯆꯠꯂꯦ
ꯑꯁ ꯌꯥꯝ ꯐꯩ ꯑꯗꯨꯗꯤ ꯑꯩ ꯑꯩꯗꯤ ꯁꯨꯝ ꯁꯨꯝ ꯅꯣꯡꯃ ꯑꯩ ꯁꯨꯝ ꯁꯨꯝ ꯅꯣꯏꯈꯠꯂꯛꯄꯗꯕ
ꯑꯦ ꯆꯦꯜꯂ ꯆꯦꯜꯂ ꯅꯣꯏꯈꯠꯂꯤꯅꯦꯕ
ꯑꯁ ꯅꯪ ꯁꯣꯟꯊꯔꯛꯑꯅꯤ ꯅꯪꯗꯤ ꯑꯩꯗꯤ ꯁ ꯅꯣꯛ ꯎꯅꯣꯏ ꯈꯜꯂꯦ ꯇꯧꯔꯤꯁꯦ
ꯀꯥꯏꯗꯩꯅꯣꯗ ꯚꯥꯏ ꯅꯣꯏꯈꯠꯄꯗꯣ ꯍꯣꯏ ꯈꯗꯥꯡꯈ ꯑꯅꯤ ꯊꯣꯛꯑꯦ
ꯑꯩꯁꯨ ꯑꯩ ꯇꯨꯝꯕꯒ ꯆꯥꯕꯒ ꯇꯨꯝꯕꯒ ꯆꯥꯕꯒ ꯊꯣꯛꯐꯝꯁꯨ ꯂꯩꯇꯦ
ꯇꯧꯕꯝ ꯈꯪꯗꯦ ꯇꯧꯟ ꯈꯪꯗꯦ ꯁꯨꯝ ꯍꯥꯏꯗꯤ ꯈꯪꯗꯦ ꯍꯧꯗꯤ ꯁꯥꯒꯠꯂꯝꯅꯤꯅ ꯏꯁꯥꯁꯦ ꯁꯨꯝ ꯐꯝꯖꯤꯜꯂꯗ ꯌꯨꯝꯗ ꯁꯨꯝ ꯐꯝꯖꯤꯜꯂꯗ ꯂꯩꯕꯅꯤꯅ ꯈꯜꯂꯛꯀꯨꯝꯗ ꯄꯨꯛ ꯇꯩ ꯀꯩꯗꯩ ꯌꯥꯝ ꯆꯥꯎꯊꯣꯔꯛꯄ ꯑꯣ ꯑꯁꯨꯝ ꯈꯔ ꯆ ꯋꯥꯛꯀꯤꯡꯒ ꯀꯩꯔ ꯈꯔ ꯆꯠꯂꯒꯅ ꯈꯔ ꯐꯗꯕꯒꯨꯝ ꯍꯦꯛ ꯈꯜꯂꯦ ꯋꯥꯈꯟꯗ
ꯑꯗꯨ ꯍꯥꯏꯔꯒ ꯀꯣꯂꯦꯖꯅ ꯀꯔꯝ ꯀꯥꯟꯗꯩ ꯀꯥꯍꯧꯁꯦ ꯍꯥꯏꯅꯣ
ꯀꯣꯂꯦꯖ ꯑꯁ ꯀꯣꯂꯦꯖ ꯀꯨꯝ ꯃꯇꯥꯁꯤ ꯀꯔꯝ ꯀꯥꯟꯗ ꯀꯥꯒꯦ ꯈꯜꯂꯤꯕ ꯅꯪꯗꯤ
ꯈꯪꯗꯦ ꯀꯣꯛ ꯉꯥꯎꯋꯤ ꯗꯦꯠ ꯋꯥꯟꯗꯒꯤ ꯀꯥ ꯍꯧꯕ꯭ꯔꯥ ꯀꯔꯝ ꯀꯥꯟꯗꯩ ꯍꯧꯁꯤꯒꯦꯅ ꯈꯪꯗꯦ
ꯑꯩꯁꯨꯅꯤ ꯒꯌ꯭ꯥꯟ ꯒ ꯇꯥꯗꯦ ꯀ꯭ꯂꯥꯁꯄꯨ ꯇꯧ ꯍꯧꯔ ꯖꯥꯠꯂꯣ ꯍꯧꯖꯤꯛꯄꯣ
ꯄꯥꯁꯇꯣ ꯍꯧꯔꯝꯃꯗꯧ ꯃꯥꯜꯂꯤ ꯃꯤꯃꯦ ꯑ ꯑꯣꯖꯥꯏ ꯒ꯭ꯔꯨꯞ ꯁꯦꯝꯕꯩ ꯈꯣꯠꯄꯩꯒ ꯌꯥꯝ ꯍꯥꯏꯅ ꯇꯥꯏ
ꯈꯪꯗꯦ ꯑꯁ ꯀꯔꯝ ꯋꯥꯥꯟꯗꯦꯕꯨ ꯆꯠꯂ ꯀꯔꯝ ꯋꯥꯥꯟꯗꯦꯕꯨ ꯌꯥꯎꯔꯨꯗꯣꯔꯤꯝ ꯒ꯭ꯌꯥꯟꯒ ꯇꯥꯗꯦ ꯃꯇꯝꯁꯤꯁꯨ ꯒꯣꯔꯣꯡ ꯒꯣꯔꯣꯡ ꯆꯍꯤꯁꯤꯁꯨ ꯒꯣꯔꯣ ꯒ꯭ꯔꯧ
ꯍꯣꯏ ꯈꯪꯗꯦ ꯂꯣꯏꯒꯤꯗꯣꯔꯦ ꯑꯃꯨꯛ ꯉ ꯈꯔ ꯂꯩꯔ ꯂꯣꯏꯒꯔ꯭ꯅꯤ
ꯑꯗꯨ ꯈꯔ ꯂꯩꯗꯤ ꯑꯦꯛꯖꯥꯝ ꯑꯃꯨꯛ ꯇꯧꯒꯦ ꯍꯥꯏꯖꯤꯜꯂꯛꯇꯣꯔꯤꯝ
ꯍꯥꯁ
ꯚꯥꯏ ꯍꯣꯏ ꯃꯅꯥꯛꯇꯕꯨ ꯍꯣꯏ ꯄꯨꯡꯗꯣꯟꯒ ꯄꯥꯟꯕ꯭ꯔꯅꯦ
ꯄꯨꯡꯗꯣꯟ ꯄꯨꯡꯗꯣꯟ ꯑꯁ ꯑꯝꯇ ꯎꯒꯤꯗ ꯀꯨꯏꯔꯦꯗ ꯑꯈꯣꯏ ꯁ꯭ꯋꯥꯏꯗꯤ ꯀꯩꯅꯣ ꯍꯩ ꯔꯥ ꯊꯥꯕ ꯈꯣꯠꯄ ꯑꯝꯐꯥꯎ ꯎꯒꯤꯗ꯭ꯔꯦ
ꯑꯥꯁ ꯅꯥꯅꯥ
ꯌꯨꯝꯅ ꯀꯤꯔꯤꯛ ꯀꯤꯔꯤꯛ ꯀꯤꯔꯤꯛ ꯏꯟꯖꯤꯟ ꯅꯔ ꯁꯥꯟꯅꯔꯦ ꯑꯗꯩ ꯃꯅꯥ ꯃꯁꯤꯡ ꯊꯥꯕ ꯈꯣꯠꯄ ꯍꯩꯔꯥ ꯊꯕ ꯑꯝꯇ ꯎꯒꯤꯗ꯭ꯔꯦ
ꯑꯁ ꯉꯔꯅꯥꯡ ꯋꯥꯛꯀꯤꯡ ꯆꯠꯄꯗ ꯀꯩꯅꯣ ꯇꯧꯋꯦ ꯄꯨꯡ ꯌꯣꯟ ꯄꯥꯝꯕꯤꯌꯨ ꯑꯗꯨꯝ ꯌꯥꯝ ꯆꯥꯎꯕꯃꯨꯛꯇꯤ ꯅꯠ ꯇꯦꯕꯀꯣ ꯑ ꯍꯥꯏꯗꯤ ꯃꯆꯥ ꯃꯆꯥ ꯃꯌꯥꯝ ꯄꯥꯜꯂ ꯑꯗꯨꯗ ꯑꯃꯈꯛ ꯈꯔ ꯆꯥꯎꯕ ꯑꯃ ꯄꯥꯜꯂꯝꯃꯦ ꯑꯩꯅ ꯑꯁ ꯑꯁꯤ ꯍꯥꯎꯔꯝꯗꯣ ꯍꯥꯏꯗꯤ ꯃꯦꯡꯕ ꯃꯥꯜꯂꯤꯍꯦ ꯍꯥꯏꯗ ꯏꯅꯥꯎꯅꯨꯄꯤ ꯃꯩ ꯗ ꯍꯥꯏꯕ ꯑꯗ ꯃꯣꯏ ꯑꯁ ꯁꯪꯉꯤꯍꯦ ꯆꯥꯕ ꯍꯥꯎꯔꯣꯏ ꯈꯣꯠꯂꯣꯏ ꯍꯥꯏꯕꯀꯣꯗ ꯃꯣꯏꯗ ꯍꯦꯛꯍꯜꯂꯦ ꯍꯦꯛꯑꯜ ꯂꯒꯥ ꯆꯒꯥꯟ ꯃꯁꯛꯇꯨꯗꯅꯅꯦ ꯁꯪ ꯍꯥꯏꯗꯤ ꯌꯥꯝ ꯀꯟꯅ ꯁꯪꯕ ꯃꯥꯜꯂꯗ꯭ꯔꯣ ꯑꯗꯣ ꯃꯅꯨꯡꯗꯨꯅꯦ ꯏꯃꯦ ꯃꯦꯡ ꯂꯩꯔꯝꯃꯤꯕ ꯑꯗꯨ ꯃꯈꯛ ꯑꯆꯧꯕ ꯑꯃꯈꯛ ꯗ ꯑꯗꯨ ꯍꯣꯏꯛ ꯍꯧꯖꯤꯛꯄꯨꯗꯤ ꯈꯔ ꯈꯔ ꯆꯥꯎꯔꯝꯕꯁꯨ ꯌꯥꯏ ꯑꯇꯩꯃꯩꯗꯨ ꯋꯋꯥꯛꯀꯤꯡ ꯆꯠꯄꯗ ꯈꯪꯕ ꯍꯥꯏꯗꯤ
ꯀꯩ ꯈꯟꯕꯅꯦ ꯋꯥꯛꯀꯤꯡ ꯆꯠꯄꯁꯦ ꯅꯍꯥꯟ ꯅꯣꯡꯃ ꯆꯠꯂꯝꯃꯦ ꯑꯗꯩ ꯑꯗꯨꯝ ꯇꯣꯛꯈ꯭ꯔꯦ ꯍꯥ
ꯈꯛꯇꯪ ꯑꯅꯧ ꯍꯧꯗꯣꯛꯑꯒ ꯋꯥꯀꯤꯡ ꯆꯠꯅꯤꯡꯉꯥꯏ ꯈꯣꯠꯅꯉꯥꯏ ꯑꯩꯁꯤ ꯅꯉꯣꯟ ꯈꯜꯂꯝꯃꯤꯗꯅ ꯍꯥꯏꯔꯝꯃꯤꯗꯅ
ꯎꯝ
ꯑꯗꯨꯒꯕꯨ ꯀꯔꯥꯏꯗ ꯌꯥꯎꯍꯧꯗꯨ ꯄꯨꯡ ꯇꯔꯨꯛ ꯃꯈꯥꯏ ꯇꯥꯔꯀꯥꯟꯗ ꯍꯧꯒꯠꯂꯛꯑꯦꯕ
ꯑꯗꯨꯅꯦ ꯌꯥꯍꯥꯎ ꯉꯟ ꯁꯨꯉꯝ ꯉꯝꯗꯦ ꯍꯧꯒꯠꯀꯤꯗꯤ ꯈꯜꯂꯅꯤ ꯅꯣꯡꯃ ꯆꯠꯂꯝꯃꯦ ꯑꯗꯩ ꯑꯗꯨꯝ ꯍꯧꯒꯠ ꯈꯤꯗ꯭ꯔꯦ ꯇꯨꯝꯒꯔꯦ ꯑꯗꯨꯝ ꯑꯁ ꯀꯩꯗꯧꯖꯔꯨꯏꯅꯦꯒꯤ ꯈꯜꯂꯒ
ꯑꯗꯨꯅꯦ ꯑꯩ ꯅꯨꯝꯗꯥꯡ ꯋꯥꯏꯔꯝ ꯆꯠꯂꯤꯅꯦ ꯇꯣꯏꯁꯤꯁꯨꯅꯦ ꯆꯦꯟꯕꯗꯣ ꯉꯝꯗ꯭ꯔꯝꯅꯤꯅ ꯈꯔ ꯈꯔ ꯑꯃꯨꯛ ꯆꯦꯟꯕ ꯑꯃꯨꯛ ꯂꯦꯞꯄꯒ ꯑꯃꯨꯛ ꯆꯠꯄ ꯈꯣꯠꯅꯕ ꯑꯃꯨꯛ ꯆꯦꯟꯕ ꯑꯁ ꯀꯩꯅꯣ ꯎꯝ ꯃꯃꯥꯡ ꯆꯦꯟꯕꯗꯣ ꯑꯁ ꯀꯃꯥꯏꯟ ꯍꯥꯏꯗꯣꯅꯣ ꯑꯃ ꯎꯌꯥꯒꯤꯅꯦ ꯂꯝꯕꯤ ꯀꯃꯥꯏꯅ ꯍꯥꯏꯗꯧꯅꯣꯅꯦ ꯃꯄꯥ ꯆꯞ ꯆꯥꯕꯤꯗꯣ ꯍꯥꯏꯕ ꯉꯝꯗ꯭ꯔꯦ ꯀꯥꯞꯇꯨꯅꯪ ꯌꯥꯎꯔꯝꯃꯔꯣꯏꯅꯦ ꯑꯦꯟꯁꯦ ꯀꯥ ꯍꯣꯏ ꯑꯩ ꯀꯃꯅ ꯀꯥꯞꯄ ꯑꯃ ꯂꯩꯕꯅꯦꯕꯀꯣ ꯑꯗꯨ ꯑꯇꯩ ꯈꯔ ꯍꯦꯜꯂꯒ ꯑꯗꯨꯝ ꯁꯥꯡꯉꯤ ꯍꯥꯏꯇꯥꯔꯦ
ꯀꯨꯆꯨ ꯉꯧꯊꯣꯔꯛꯑꯅꯤ ꯌꯧꯀꯤꯡꯉꯒ ꯆꯠꯇꯅ ꯑꯗꯩꯗꯤ ꯃꯌꯦꯡ ꯇꯥꯔꯛꯄꯗꯒꯤꯩ ꯀꯨꯠꯆꯨꯒ ꯁꯦꯡꯗꯣꯔꯛꯑꯅꯦꯕ ꯍꯥꯟꯅ ꯐꯛꯆꯤꯜꯂ ꯂꯩꯔꯝꯕꯗꯣ ꯑꯩꯈꯣꯏ ꯍꯣꯁꯇꯦꯜꯒꯤ ꯀꯥ ꯃꯅꯨꯡꯗ ꯐꯛꯆꯤꯜꯂꯒ ꯂꯩꯔꯝꯕ ꯃꯌꯥꯝ
ꯀꯔꯥꯏꯗꯒꯤ ꯀꯨꯆꯨ ꯀꯨꯝꯃꯦꯒ ꯑꯁ ꯍꯟꯗꯛ ꯀꯗ ꯅꯨꯡꯁꯥꯁꯤꯁꯨ ꯁꯥꯒꯠꯂꯛꯄꯅꯤꯅ ꯀꯨꯖꯨꯅ ꯏꯁꯤꯡ ꯀꯔꯤꯗꯨꯗ
ꯑꯁ
ꯏꯌꯥ ꯌꯥꯗꯦꯕ
ꯇꯧꯐꯝꯒ ꯈꯪꯗꯦꯗ ꯁꯥꯒꯠ ꯁꯥꯒꯠꯂꯛꯄꯅꯦ
ꯁꯥꯒꯗꯧꯕꯁꯤꯅ ꯑꯁ ꯑꯩꯗꯤ ꯍꯟꯗꯛ ꯑꯣꯏꯔꯁꯦ ꯀꯔꯝꯍꯥꯏꯅ ꯇꯧꯅꯣ ꯈꯣꯠꯅꯤ ꯏꯁꯤꯡꯁꯨ ꯁꯥꯎꯒꯠꯂꯒ ꯃꯤꯗꯤ ꯏꯁꯤꯡ ꯍꯦꯟꯅ ꯊꯛꯅꯤꯡꯉꯦꯗꯅꯦ ꯏꯁꯤꯡꯁꯨ ꯊꯛꯅꯤꯡꯕꯁꯨ ꯐꯥꯎꯗꯦ
ꯑꯗꯨꯅꯦ ꯏꯁꯤꯡ ꯌꯥꯝ ꯌꯥꯝ ꯐꯛꯇꯦ ꯁꯨꯡꯊꯛ ꯐꯛꯇꯦ ꯏꯁꯤꯡ ꯆꯥꯕꯗꯈꯤ ꯈꯤꯇꯪ ꯊꯛꯑꯝꯒꯗ꯭ꯔꯥꯗꯤ ꯍꯦꯟꯅ ꯁꯨꯡꯇꯛ ꯊꯛꯇ꯭ꯔꯦ
ꯑꯗꯨꯝ ꯆꯥꯛ ꯆꯥꯕꯗ ꯀꯥꯎꯊꯣꯛꯇꯅ ꯏꯁꯤꯡ ꯊꯛꯇꯕꯒꯤ ꯆꯍꯤꯗꯠ
ꯊꯕꯛꯅ ꯍꯥꯏꯗꯤ ꯇꯧꯔꯤ ꯇꯧꯗ꯭ꯔꯣ ꯍꯕꯗ ꯁꯨꯝ ꯃꯇꯝꯗ ꯖꯔ ꯖꯔ ꯍꯧꯖꯤꯟꯈꯤꯕꯗꯣ ꯈꯪꯍꯧꯗꯕꯗꯣ ꯂꯥꯏꯛ ꯍꯥꯏꯔꯦ ꯄꯥꯍꯧꯗꯦ ꯑꯗꯨꯝ ꯊꯕꯛ ꯈꯔ ꯇ ꯈꯣꯠ ꯇꯧꯔꯤꯉꯩꯗ ꯑꯗꯨꯝ ꯃꯇꯝꯗ ꯍꯧꯥꯎꯖꯤꯟꯈꯤꯕꯅ ꯍꯦꯜꯂꯤ
ꯑꯩ ꯍꯦꯟꯗꯧ ꯃꯣꯟꯖꯤ ꯀꯣꯏꯕꯗꯤ ꯌꯥꯝ ꯆꯠꯅꯤꯡꯕ ꯆꯠꯐꯝꯝꯅ ꯂꯩꯇꯕ ꯀꯣꯏ ꯆꯠꯅꯤꯡꯉꯩ ꯆꯠꯐꯝꯅ ꯂꯩꯇꯕ ꯃꯊꯥꯏꯒꯣꯨꯝꯁꯥꯏ
ꯑꯁ ꯑꯩꯒꯤ ꯍꯟꯗꯛꯁꯨ ꯄ꯭ꯔꯣꯒ꯭ꯔꯥꯝ ꯌꯥꯝ ꯌꯥꯝꯃꯤ
ꯑ ꯀꯗꯔ ꯃꯥꯅꯅꯣꯔꯤ
ꯑꯩꯈꯣꯏ ꯊꯥꯟꯅꯒꯤ ꯀ꯭ꯂꯥꯁ ꯇꯦꯟ ꯀꯥꯡꯒꯨꯝꯍꯩ ꯑꯦ ꯀ꯭ꯂꯥꯁ ꯅꯍꯥꯟꯋꯥꯏ ꯀ꯭ꯂꯥꯁ ꯁꯕꯦꯟ ꯏꯟꯗ ꯒ꯭ꯔꯦꯖꯇ ꯄꯨꯜꯂꯛꯄ ꯃꯈꯩꯗꯨꯣ
ꯄꯨꯟꯁꯦꯟꯅ ꯍꯥꯏꯅꯕ
ꯑꯀꯥꯏꯕꯐꯝꯗ ꯄꯨꯟꯗꯨ
ꯅꯣꯏ ꯅꯣꯏꯁꯦ ꯑꯗꯨꯝ ꯅꯨꯡꯉꯥꯏ ꯅꯨꯡꯉꯥꯏ ꯂꯩꯔꯦ ꯀꯣꯏꯕꯁꯦ ꯀꯣꯏ ꯆꯠ ꯀꯣꯏꯆꯠ ꯆꯠꯇꯅ
ꯑꯗꯩꯩ
ꯎꯝ ꯑꯗꯨ ꯀꯩꯅꯣ ꯃꯃꯥ ꯍꯣꯏꯗꯤ ꯀꯥꯏ ꯂꯩꯕ ꯌꯨꯝꯗ ꯑꯗꯨꯝ ꯂꯩꯕ꯭ꯔꯣ
ꯈꯣꯏ ꯃꯥ ꯍꯣꯏꯔꯣ
ꯎꯝ ꯌꯨꯝꯗ ꯑꯗꯨꯝ ꯂꯩꯕ꯭ꯔꯥ
ꯂꯩ
ꯑꯗꯨ ꯄꯣꯛꯈ꯭ꯔꯕ
ꯑꯩꯈꯣꯏ ꯑꯩꯈꯣꯏ ꯑꯣꯛꯕꯁꯤꯗꯤ ꯑꯣꯛ ꯃꯆꯥ ꯄꯣꯛꯇꯤ ꯀꯩꯅꯣ ꯑꯣꯛ ꯃꯇꯝ ꯌꯧꯗ꯭ꯔꯤꯕ ꯑꯅꯤ ꯑꯣꯖꯥꯄꯣꯛꯇꯦ
ꯑꯩꯈꯣꯏ ꯍꯦꯛ ꯊꯪꯅꯕꯕꯁꯤ ꯅꯍꯥꯟ ꯑꯁ ꯅꯍꯥꯟ ꯑꯣꯛ ꯃꯆꯥ ꯄꯣꯛꯑꯦꯕꯀꯣ ꯈꯣꯡꯕꯗ ꯈꯣꯡꯉꯕ ꯎꯛ ꯃꯆꯥ ꯃꯌꯥꯝꯗꯣ ꯑꯁ
ꯆꯥꯄꯣꯝꯗꯥꯏ ꯈꯣꯡ
ꯎꯝ ꯑꯩꯅ ꯈꯜꯜꯂꯤꯦ ꯀꯔꯤ ꯇꯧꯔꯝꯅ ꯑꯣ ꯍꯥꯠꯂꯝꯗꯥꯏꯒꯤꯔ
ꯃꯣꯏꯒꯤ ꯎꯀꯣꯟ ꯆꯠꯄꯁꯦ ꯄꯨꯡꯈꯣꯡ ꯈꯣꯡꯕꯒꯤ ꯃꯤꯠꯌꯦꯡ ꯇꯣꯡꯉꯁꯨ ꯈꯣꯡꯅꯤ
ꯎꯝ ꯅꯣꯏ ꯉꯥꯅꯨ ꯌꯥꯝ ꯂꯩꯗꯥꯏꯅꯦ
ꯑꯩꯈꯣꯏ ꯉꯥꯅꯨꯁꯨ ꯂꯩ ꯌꯦꯟꯁꯨ ꯂꯩ ꯑꯩꯈꯣꯏ ꯉꯥꯅꯨꯁꯨ ꯃꯤꯅ ꯂꯩꯕ ꯍꯧꯅꯩ ꯍꯧꯖꯤꯛ ꯂꯩꯕ ꯍꯧꯅꯔꯦ ꯂꯩ ꯌꯦꯟꯖꯨ ꯑꯗꯨꯝ ꯂꯩ ꯀꯃꯥꯏꯅ ꯇꯧꯁꯤꯒꯦ ꯄꯥꯔꯇꯤ ꯑꯃ ꯇꯧꯊꯣꯛꯁꯦ ꯍꯥꯏꯕ꯭ꯔꯥ
ꯌꯥꯏꯌꯦ ꯆꯥꯕꯩ ꯊꯕꯛꯁꯦ ꯑꯁ
ꯆꯥꯕꯗꯤ ꯂꯦꯞꯄ ꯌꯥꯗꯦ ꯆꯥꯅꯕ ꯍꯤꯡꯕꯅꯤꯅ
ꯈꯪꯇꯤꯍꯦ ꯍꯤꯡꯏ ꯃꯇꯝꯗ ꯈꯔ ꯆꯥꯎꯗꯅ ꯀꯔꯥꯏꯗ
ꯆꯥꯔꯗꯕꯅꯤ
ꯅꯪ ꯆꯤꯡꯃꯛ ꯆꯤꯡ ꯆꯥꯠꯇ꯭ꯔꯣ ꯑꯝꯇ
ꯑꯁ ꯆꯤꯡꯒ ꯆꯠꯇ꯭ꯔꯦꯗ ꯀꯨꯏꯔꯦ ꯆꯠꯈꯤꯗꯕ ꯑꯩꯈꯣꯏ ꯅꯍꯥꯟ ꯅꯍꯥꯟ ꯑꯩꯈꯣꯏ ꯆꯠꯃꯤꯟꯅꯕ ꯑꯗꯩ ꯆꯠꯈ꯭ꯔꯤꯗ꯭ꯔꯤ
ꯑ ꯑꯩꯁꯨ ꯆꯤꯡꯂꯩ ꯆꯠꯇꯤ ꯆꯠꯅꯤꯡꯕ ꯑꯗꯨꯝ ꯐꯪꯗꯅ ꯂꯩꯔꯦ
ꯆꯠꯁꯤ ꯅꯣꯡꯃ ꯈꯔ ꯊꯕꯛ ꯈꯔ ꯍꯥꯡꯉꯀꯥꯟꯗꯀꯣ
ꯑꯗꯨꯅ ꯑꯩ ꯆꯠꯅꯤꯡꯉꯦꯕ ꯍꯥꯏꯕ ꯆꯦꯡꯡꯂꯥꯁꯦ
ꯀꯣꯂꯦꯁ ꯀꯥꯕ ꯍꯧꯗ꯭ꯔꯤ ꯀꯥꯟꯗ ꯑꯣꯏꯔꯁꯨ ꯑꯁ ꯀꯣꯂꯦꯁ ꯑꯃꯨꯛ ꯀꯥꯍꯧꯖꯔꯛꯑꯅꯤ ꯃꯊꯪ ꯀꯩꯅꯣꯁꯨ ꯎ ꯁꯠꯇꯤ
ꯑꯩꯈꯣꯏ ꯏꯅꯥꯎꯄ ꯍꯣꯏ ꯈꯪꯗꯦ ꯑꯗꯨꯝ ꯁꯥꯟꯅꯕ ꯀꯨꯏꯖꯠ ꯆꯠꯂꯤ ꯅꯨꯡꯁꯥ ꯃꯔꯛꯁꯤꯗ ꯋꯥꯕ ꯋꯥꯗ꯭ꯔꯣ ꯍꯥꯟꯗꯦ ꯃꯊꯪ ꯈꯨꯟ ꯀꯩꯅꯣ ꯁꯝꯃꯔ ꯕ꯭ꯔꯦꯛ ꯊꯥꯕꯩꯗꯣ ꯁꯥꯟꯅꯔꯤ ꯁꯝꯃꯔ ꯕ꯭ꯔꯦꯛ ꯊꯥꯕꯩꯗꯣ ꯑꯗꯨꯗ ꯆꯠꯁꯤ
ꯀꯥꯡꯗꯤ ꯅꯣꯏꯗ ꯌꯥꯎꯔꯗꯣꯏꯅꯤꯀꯣ ꯀꯥꯡꯗꯗꯤ ꯅꯣꯏꯗ ꯌꯥꯎꯔꯗꯣꯏꯅꯤ
ꯀꯥꯡꯂꯣ
ꯎꯝ ꯅꯣꯏꯗ ꯌꯥꯎꯔꯗꯣꯏ
ꯅ ꯎꯝ ꯏꯁꯇ꯭ꯔꯦꯂꯥ ꯃꯥꯟꯕꯤꯗꯣ
ꯑꯥ
ꯃꯥꯅ ꯀꯣꯏ ꯆꯠꯂꯨꯁꯤꯔꯣ ꯕꯥꯏ ꯍꯥꯏꯕ ꯑꯗꯨꯒ ꯑꯩꯅ
ꯑꯣ ꯀꯥꯡ ꯅꯨꯃꯤꯠꯇꯅ ꯐꯅꯦꯛ ꯀꯩꯅꯣꯒ ꯐꯅꯦꯛꯀ ꯁꯦꯠꯂꯒ ꯆꯠꯄꯤ ꯇꯠꯁꯤꯔꯣꯒ ꯍꯥꯏꯔꯛꯑꯦ ꯑꯗꯣ ꯑꯩꯅ ꯑꯦ ꯀꯥꯡꯗꯨꯗꯤ ꯑꯩꯈꯣꯏ ꯁꯣꯝ ꯅꯥꯀꯟꯗꯁꯨ ꯇꯧꯋꯤꯗꯅꯀꯣ ꯑꯗꯨꯅ
ꯑꯩꯈꯣꯏ ꯃꯥꯏ ꯕꯥꯔꯗꯦꯁꯨ ꯇꯥꯏꯌꯦꯕ ꯀꯥꯡ ꯅꯨꯃꯤꯠꯇꯨꯗꯅ ꯐꯪꯗꯧ ꯃꯥꯟꯗꯦꯅ ꯍꯥꯏꯕ ꯑꯦ ꯑꯗꯨꯗꯤ ꯌꯥꯝ ꯇꯥꯟ ꯆꯥꯔꯦ ꯃꯣꯏ ꯑꯣꯏꯅ ꯂꯥꯛꯑꯒꯦꯌꯦ ꯑꯩꯈꯣꯏꯔꯣꯝꯗ ꯑꯣ ꯂꯥꯛꯑꯣ ꯍꯥꯏꯔꯦ ꯅꯣꯏꯁꯨ ꯂꯥꯞ ꯄꯨꯂꯞ ꯄꯨꯜꯂꯞ ꯇꯣꯛ ꯀꯣꯏꯕ꯭ꯔꯥ ꯆꯥꯕ꯭ꯔꯥ ꯇꯧꯔ ꯂꯣꯏꯅ ꯑꯗꯨꯅ ꯐꯩ ꯑꯗꯨꯗ ꯅꯨꯡꯉꯥꯏꯅꯤ
ꯑꯩꯉꯣꯟꯗ ꯍꯪꯉꯝꯃꯨꯀꯣ ꯒꯣꯕꯤꯟꯗ ꯆꯠꯂꯒ ꯂꯥꯏ ꯈꯨꯔꯨꯝꯗꯁꯨ ꯄꯣꯠꯇꯣ ꯀꯥꯞꯄꯨꯁꯤꯔꯦ
ꯑꯁ ꯑꯗꯨ ꯆꯅꯤꯡ ꯃꯅꯤ ꯑꯗꯨ ꯑ ꯍꯥꯥ
ꯑꯩꯈꯣꯏꯗꯤ ꯆꯠꯀꯅꯤ
ꯑꯩꯁꯨ ꯌꯥꯎꯔꯒꯅꯤ
ꯏ
ꯑꯩ ꯑꯩ ꯂꯥꯛꯀꯅꯤ ꯑꯩꯗꯤ ꯑꯩ ꯑꯗꯨꯝ ꯍꯌꯦꯡ ꯑꯩꯈꯣꯏ ꯑꯃ ꯂꯥꯏ ꯈꯨꯔꯨꯝ ꯆꯠꯁꯦ ꯍꯥꯏꯅꯗ꯭ꯔꯣ
ꯍꯣꯏ ꯑꯗꯨꯗꯤ ꯑꯝꯇ ꯊꯝꯃꯒꯦ ꯑꯩ ꯃꯈꯥꯗ ꯑꯝꯇ ꯄꯇ ꯀꯨꯝꯃꯣꯏꯒꯦ ꯎꯝ